ꯇꯥꯕꯨꯣ ꯃꯔ ꯇꯥꯔꯕ꯭ꯔꯣ
ꯍ
ꯑꯣ ꯃꯔꯨꯞꯀꯤ ꯅꯦꯠꯋꯥꯛꯁ ꯈꯔ ꯂꯠ ꯂꯠ ꯇꯧꯒꯨꯝ ꯇꯧꯕ
ꯎ ꯑꯩꯗꯨ ꯇꯀꯥ ꯍꯣꯡꯉꯛꯄ
ꯍꯣꯢ ꯃꯔꯨꯞ ꯃꯔꯨꯞꯄꯨ ꯀꯔꯝ ꯀꯔꯝ ꯄꯥꯜꯂꯤꯒꯦ ꯅꯨꯡꯉꯥꯏꯔꯤꯕ꯭ꯔꯣ꯫
ꯅꯨꯡꯉꯥꯏꯔꯍꯦ ꯅꯨꯡꯉꯥꯏ ꯍꯥꯏꯔꯗꯤ ꯀꯩ ꯍꯥꯏꯅꯤ ꯃꯠꯇꯦ꯫
ꯃꯔꯨꯞ ꯑꯣꯏꯁꯨ ꯆꯞ ꯃꯥꯟꯅꯩ ꯅꯨꯡꯉꯥꯏ ꯅꯨꯡꯉꯥꯏ ꯅꯨꯡꯉꯥꯏ ꯂꯩ ꯍꯥꯏꯇꯥꯔꯦ ꯃꯔꯨꯞ ꯅꯨꯡꯉꯥꯏ ꯅꯨꯡꯉꯥꯏ ꯂꯩꯒ ꯃꯔꯨꯞ ꯄꯨꯟꯁꯤ ꯍꯥꯏꯁꯤꯗꯤ ꯅꯠꯇ꯭ꯔꯥ ꯍꯌꯦꯡꯁꯤꯅꯤ ꯉꯁꯤꯁꯤꯅꯦꯅ ꯇꯝꯕ ꯉꯝꯕ ꯅꯠꯇꯦ ꯅꯨꯡꯉꯥꯏꯔꯒꯩ ꯉꯥꯏꯍꯥꯛ ꯑꯗꯨꯅ ꯅꯨꯡꯉꯥꯏꯊꯣꯛꯧꯕ
ꯃꯥꯅꯤ ꯃꯥꯅꯤ
ꯇꯨꯡꯒꯤꯁꯨ ꯈꯟꯒꯅꯤ ꯑꯗꯨ ꯑꯣꯏ ꯇꯔꯒꯁꯨ ꯌꯥꯝ ꯋꯥꯅꯁꯨ ꯈꯟꯖꯤꯜꯂꯨꯕ ꯌꯥꯗꯦ ꯍꯥꯏꯖꯔꯤꯕ
ꯃꯥꯅꯤ ꯇꯨꯡꯒꯤ ꯍꯦꯛ ꯈꯟꯒꯗꯕꯅꯤ ꯈꯟꯖꯤꯟꯕ ꯍꯦꯟꯅ ꯍꯦꯜꯂꯒꯗꯤ ꯍꯧꯖꯤꯛ ꯍꯥꯏꯗꯤ ꯍꯧꯖꯤꯛ ꯍꯧꯖꯤꯛꯀꯤ ꯖꯒꯥꯁꯤꯁꯨ ꯍꯥꯏꯗꯤ ꯑꯩꯅ ꯍꯧꯖꯤꯛ ꯍꯧꯖꯤꯛ ꯍꯤꯡꯉꯤꯕ ꯃꯇꯝꯁꯤꯁꯨ ꯅꯨꯡꯉꯥꯏꯕꯝ ꯈꯪꯉꯣꯏꯗꯣꯏꯅꯦꯕ ꯑꯃꯔꯣꯝꯗ
ꯃꯥꯅꯤ ꯃꯥꯅꯤ ꯌꯥꯝ
ꯈꯟꯖꯤꯟꯕꯗꯤ ꯇꯧꯔꯛꯏꯁꯦ
ꯐꯠꯇꯦ ꯈꯟꯗ꯭ꯔꯕꯁꯨ ꯐꯠꯇꯦ ꯑꯗꯨꯕꯨ ꯍꯧꯈꯤꯕ ꯄꯣꯠꯇꯤ ꯈꯟꯗꯕꯅ ꯐꯩ
ꯃꯥꯥꯏ ꯍꯧꯈ꯭ꯔꯕꯗꯤ ꯍꯧꯈ꯭ꯔꯕꯅꯤ
ꯇꯨꯡꯗ ꯁꯣꯏꯗꯅꯕꯕꯨꯗꯤ ꯇꯧꯈꯤꯒꯗꯕꯅꯤ ꯑꯗꯨ ꯑꯣꯏ ꯇꯥꯔꯁꯨ ꯍꯧꯈꯤꯕ ꯄꯣꯠꯇ ꯑꯗꯨꯗꯤ ꯃꯌꯥꯝ ꯈꯟꯖꯤꯟꯕ ꯌꯥꯗꯦ ꯑꯗꯒꯤ ꯍꯧꯖꯤꯛ ꯁꯤꯁꯨ ꯅꯨꯡꯉꯥꯏꯅ ꯆꯠꯇꯕꯗꯤ ꯌꯥꯗꯦ ꯅꯨꯡꯉꯥꯏꯅ ꯑꯗꯨꯝ ꯆꯠꯈꯤꯕ ꯃꯔꯨꯞꯄꯨ ꯍꯧꯖꯤꯛꯄꯨ ꯀꯩꯗꯧꯕꯤꯔꯤꯒꯦ?
ꯑꯁ ꯀꯩ ꯇꯧꯔ ꯌꯦꯡꯒꯅꯤ ꯃꯩ ꯂꯥꯛꯇ꯭ꯔꯕꯗꯤ ꯄꯨꯔꯥ ꯑꯩꯈꯣꯏꯒꯤ ꯄꯨꯟꯁꯤꯁꯤꯦ ꯁꯤ ꯃꯩ ꯏꯁꯤꯡꯗ ꯄꯨꯔꯥ ꯗꯤꯄꯦꯟ ꯇꯧꯔꯦ ꯍꯥꯏꯇꯥꯔꯦ ꯍꯧꯖꯤꯛ ꯌꯦꯡꯉ ꯁꯃꯔ ꯁꯥꯕꯒꯤ ꯃꯥꯅ ꯍꯧꯖꯤꯛ ꯀꯥꯂꯦꯟ ꯊꯥ ꯆꯪꯉꯦꯕ ꯁꯦꯡꯅ ꯍꯥꯏꯕꯗ ꯅꯠꯇ꯭ꯔꯥ
ꯀꯥꯂꯦꯟꯊꯥ ꯆꯪꯉꯝꯅꯤ ꯀꯩꯗꯧꯔꯣ ꯃꯔꯨꯞ ꯀꯥꯗ ꯐꯦꯟ ꯊꯥꯗꯔꯤ ꯂꯩ ꯉꯝꯗꯕ ꯇ꯭ꯔꯦ
ꯃꯥꯅꯦ ꯃꯥꯅꯦ ꯑꯗꯨꯅꯤ ꯀꯥꯂꯦꯟ ꯊꯥ ꯍꯥꯏ
ꯀꯥꯂꯦꯟ ꯊꯥ ꯍꯥꯏꯁꯤꯦ ꯑꯩꯈꯣꯏ ꯀꯥꯂꯦꯟꯊꯥ ꯃꯅꯨꯡꯗ ꯑꯩꯈꯣꯏ ꯃꯩ ꯌꯥꯎꯗ꯭ꯔꯗꯤ ꯍꯤꯡꯕ ꯌꯥꯗꯗꯤꯝ ꯂꯥꯛꯑꯦꯕ ꯃꯥꯅꯤ ꯃꯥꯅꯤ ꯑꯗꯨꯁꯨ ꯁꯨꯝ ꯃꯥꯅꯦ ꯑꯆꯨꯝꯕꯅꯤ
ꯀꯩꯏꯡꯁꯨ ꯂꯥꯛ ꯆ ꯇꯥꯔꯗꯤ ꯐꯦꯟꯗ ꯑꯗꯨꯝ ꯑꯣꯟ ꯇꯧꯕ ꯌꯥꯔꯣꯏ ꯃꯥꯅꯤ ꯃꯥꯅꯤ ꯍꯥꯏꯌꯣ ꯍꯥꯏꯌꯣ
ꯐꯦꯟꯁꯨ ꯑꯃꯨꯛ ꯊꯥꯕꯗꯒꯤ ꯍꯥꯏꯗꯤ ꯊꯝꯃꯤꯕ ꯏꯟꯁꯥꯡ ꯅꯥꯄꯤ ꯃꯅꯥ ꯃꯁꯤꯡ ꯃꯌꯥꯝ ꯑꯃ ꯐ꯭ꯔꯤꯖꯇ ꯀꯩꯗ ꯍꯥꯞꯄꯒ ꯊꯝꯃꯤ ꯃꯈꯩꯁꯤꯁꯨ ꯍꯥꯏꯗꯤ ꯐ꯭ꯔꯤꯖꯇꯥꯥ ꯍꯥꯞꯇꯥꯔꯗꯤ ꯄꯣꯠꯁꯤ ꯀꯨꯏꯅ ꯑꯃꯨꯛ ꯊꯝ ꯌꯥꯏꯗꯅ ꯑꯗꯩ ꯍꯧꯖꯤꯛꯇꯤ ꯑꯃꯨꯛ ꯀꯥꯂꯦꯟ ꯊꯥꯅꯤꯅ ꯏꯟꯁꯥꯡ ꯅꯥꯄꯤ ꯍꯥꯏꯗꯤ ꯃꯅꯥ ꯃꯁꯤꯡ ꯂꯩꯔꯨꯕ ꯃꯇꯝꯗ ꯄꯠꯄ ꯑꯗꯒꯤ ꯄꯨꯝꯕ ꯍꯥꯏꯗꯣ ꯑꯗꯨꯝ ꯑꯊꯨ ꯊꯨꯅ ꯇꯧꯔꯦ ꯍꯥꯏꯇꯥꯔꯦ ꯑꯗꯒꯤ ꯊꯣꯡꯕ ꯆꯥꯛ ꯌꯦꯟꯁꯥꯡ ꯍꯥꯏꯇꯥꯔꯣ ꯑꯗꯨꯝ ꯀꯨꯏꯅ ꯊꯝ ꯌꯥꯗ꯭ꯔꯦ ꯍꯥꯏꯗꯤ ꯀꯩꯅꯣꯁꯤ ꯌꯥꯝ ꯊꯤꯅ ꯊꯣꯛꯍꯜꯂꯦꯕ ꯍꯥꯏꯗꯤ ꯃꯥꯒꯤ ꯀꯔꯤ ꯍꯥꯏ ꯇꯥꯔꯦ ꯀꯥꯟꯅꯗꯕ ꯍꯥꯏ ꯇꯥꯔꯦ ꯑꯃꯔꯣꯝꯗ
ꯁꯥꯒꯠꯂꯛꯄꯒꯤꯁꯨ ꯀꯥꯟꯅꯕꯁꯨ ꯂꯩꯔꯝꯒꯅꯤ ꯑꯩꯈꯣꯏꯗꯤ ꯃꯥꯅꯦ ꯃꯥꯅꯦ
ꯑꯩꯈꯣꯏꯅ ꯑꯃꯨꯛ ꯀꯩ ꯍꯥꯏꯅꯤ ꯍꯣꯏ ꯁꯥꯒꯠꯂꯛꯄꯩ ꯃꯇꯨꯡ ꯏꯟꯅ ꯑꯗꯒꯤ ꯀꯥꯂꯦꯟ ꯊꯥ ꯆꯪꯉꯛꯑꯗꯤ ꯑꯩꯈꯣꯏꯒꯤ ꯊꯕꯛ ꯁꯨꯕ ꯅꯣꯝꯕꯒꯤ ꯃꯇꯝꯁꯨ ꯁꯥꯡꯗꯣꯛꯂꯛꯑꯦ ꯍꯥꯏꯖꯔꯤꯕ ꯍꯥꯏꯗꯤ ꯏꯪꯊꯝꯊꯥ ꯃꯇꯝꯗꯅ ꯅꯨꯃꯤꯠꯁꯤ ꯊꯦꯡꯅ ꯊꯣꯛꯏ ꯑꯗꯒꯤ ꯉꯟꯅ
ꯉꯟꯅ ꯆꯪꯅꯤ
ꯀꯥꯂꯦꯟ ꯊꯥꯗꯅ ꯑꯃꯨꯛ ꯀꯥꯂꯦꯟ ꯊꯥꯗꯅ ꯑꯃꯨꯛ ꯉꯟꯅ ꯊꯣꯛꯏ ꯊꯦꯡꯅ ꯆꯪꯉꯤ ꯍꯣꯏ ꯍꯣꯏ ꯍꯣꯏ ꯊꯦꯡꯅ ꯍꯣꯏ ꯏꯪꯊꯝꯊꯥꯗꯅ ꯊꯦꯡꯅ ꯊꯣꯛꯄ ꯉꯟꯅ ꯆꯪꯕ ꯑꯗꯨꯃꯥꯏꯅ ꯇꯧꯗꯅ ꯍ ꯊꯕꯛ ꯇꯧꯕꯩ ꯃꯇꯝꯕꯨꯗꯤ ꯌꯥꯝ ꯄꯤꯌꯦ ꯑꯗꯨꯕꯨ ꯊꯕꯛ ꯇꯧꯕ ꯍꯥꯏꯁꯦ ꯊꯕꯛ ꯑꯋꯥꯕ ꯁꯨꯕ ꯃꯤꯗꯗꯤ ꯍꯦꯟꯅ ꯑꯃꯨꯛ ꯋꯥꯔꯤꯕꯅꯤꯗꯣ ꯑꯃꯨꯛ ꯅꯨꯡꯉꯥꯏꯅ ꯀꯥ ꯃꯅꯨꯡꯗ ꯀꯥ ꯃꯅꯨꯡꯗ ꯅꯨꯡꯉꯥꯏꯅ ꯀꯣꯂꯣꯝ ꯆꯦ ꯇꯧꯔꯒ ꯁꯨꯕ ꯃꯤꯗꯨ ꯈꯛꯇꯅꯤ ꯅꯨꯡꯉꯥꯏꯗꯧꯕ
ꯆꯣꯀ꯭ꯔꯤꯗ ꯐꯝꯃꯒꯁꯨ ꯑꯃꯅꯤ
ꯀꯨꯏꯅ ꯁꯨꯕꯅ ꯑꯃ ꯅꯠꯇꯕꯤꯗ ꯑꯩꯈꯣꯏꯒꯤ ꯅꯣꯡꯃꯒꯤ ꯊꯕꯛ ꯁꯨꯔꯤ ꯃꯌꯥꯝ ꯂꯩ ꯃꯌꯥꯝꯁꯤꯗꯗꯤ ꯅꯨꯡꯁꯥꯗꯨ ꯁꯥꯔꯕꯅꯤꯅ ꯑꯃꯨꯛ ꯊꯕꯛꯇꯨꯁꯨ ꯁꯨꯕꯗ ꯋꯥꯔꯅꯤ ꯍꯥꯏꯖꯔꯤꯕ ꯑꯗꯨꯅ ꯇꯧꯋꯤ ꯑꯗꯨꯗꯩ ꯅꯣꯡꯃ ꯅꯣꯡꯃꯒꯤ ꯁꯨꯝ ꯎꯝ ꯅꯣꯡꯃ ꯅꯣꯡꯃ ꯁꯥꯕꯩ ꯆꯥꯕꯒꯤ ꯁꯨꯝ ꯑꯗꯨꯝ ꯍꯦꯟꯒꯠꯂꯛꯑꯦ ꯇꯧꯔꯤꯁꯦ ꯃꯤꯑꯣꯏꯕ ꯍꯥꯏꯁꯤꯅ ꯇꯧꯔꯤꯁꯦ ꯀꯌꯥꯝ ꯐꯠꯇꯦꯒꯦꯗꯣ ꯃꯤꯑꯣꯏꯕ ꯑꯁꯤꯅ ꯄꯨꯊꯣꯛꯏꯕꯅꯤ ꯁꯥꯔꯤꯕꯅꯤ ꯅꯣꯡꯃ ꯅꯣꯡꯃꯒꯤ
ꯑꯩꯈꯣꯏ ꯃꯥꯛꯍꯟ ꯇꯥꯍꯟ ꯕꯁꯨ ꯃꯥꯅꯦ
ꯃꯤꯑꯣꯏꯕꯅ ꯃꯥꯡꯍꯟꯕꯁꯨ ꯃꯤꯑꯣꯏꯕꯅꯅꯤ ꯁꯥꯒꯠꯄꯁꯨ ꯃꯤꯑꯣꯏꯅꯤ ꯃꯥꯡꯉꯝꯕꯅꯁꯨ ꯃꯤꯑꯣꯏꯅꯤ ꯃꯤꯑꯣꯏꯕ ꯍꯥꯏꯕꯗꯤ ꯀꯣꯛꯁꯦ
ꯇꯥꯏꯕꯪ ꯃꯤꯑꯣꯏꯕꯅ
ꯍꯥꯏꯗꯤ ꯀꯥꯟꯅꯗꯕ ꯄꯣꯠꯇꯨꯗ ꯃꯤ ꯃꯈꯩꯁꯦ ꯀꯥꯟꯅꯗꯦ ꯑꯗꯨ ꯈꯪꯅ ꯈꯪꯅ ꯑꯗꯨꯝ ꯌꯦꯡꯉꯤꯕꯅꯤꯗꯣ ꯅꯠꯇ꯭ꯔꯥ ꯎꯁꯨ ꯌꯥꯝ ꯌꯥꯟ ꯊꯜꯂꯤ ꯊꯥꯕꯗꯤ ꯄꯥꯛ ꯎꯔꯦꯗꯣ ꯃꯤ ꯈꯨꯗꯤꯡꯃꯛꯁꯤ ꯌꯥꯟꯊꯠꯄ ꯍꯥꯏꯁꯤ ꯑꯗꯨꯝ ꯌꯥꯈꯥꯏ ꯊꯤꯡꯒꯥꯏꯕ ꯌꯥꯟꯊꯠꯄ ꯅꯠꯇ꯭ꯔꯒꯅ ꯄꯣꯠ ꯑꯃ ꯂꯣꯏꯁꯤꯟꯕ ꯍꯥꯏꯁꯤ ꯑꯗꯨꯝ ꯃꯇꯝ ꯆꯪꯗꯦ ꯑꯃ ꯄꯣꯠ ꯑꯃ ꯊꯥꯅꯕ ꯅꯠꯇ꯭ꯔꯒꯅ ꯄꯣꯠ ꯑꯃ ꯍꯧꯅꯕ ꯅꯠꯇ꯭ꯔꯒꯅ ꯄꯣꯠ ꯑꯃ ꯁꯥꯒꯠꯅꯕ ꯍꯣꯠꯅꯕꯗꯗꯒꯤ ꯃꯇꯝꯗꯤ ꯃꯌꯥꯝ ꯆꯪꯉꯦ ꯍꯥꯏꯖꯔꯤꯕ ꯑꯗꯣ ꯃꯤꯑꯣꯏꯕ ꯃꯤꯑꯣꯏꯕꯁꯤ ꯚꯥꯞ ꯌꯥꯝ ꯇꯥꯗꯕ ꯍꯥꯏ ꯇꯥꯔꯦ ꯂꯥꯏꯔꯤꯛ ꯇꯝꯕ ꯈꯛꯇꯅꯤꯅꯦ ꯑꯌꯥꯝꯕ ꯈꯔ ꯈꯪꯉꯤꯕꯁꯤ ꯅꯠꯇꯗ ꯍꯥꯏꯗꯤ ꯂꯥꯏꯔꯤꯛ ꯇꯝꯗꯕ ꯍꯥꯏ ꯇꯥꯔꯦ ꯁꯤꯁꯦ ꯑꯩꯅ ꯈꯟꯕꯗ ꯃꯔꯨꯞ ꯑꯦꯋꯥꯔꯅꯦꯁ ꯈꯔ ꯋꯥꯠꯄ ꯃꯤꯉꯣꯟꯗ ꯈꯪꯍꯟꯕ ꯈꯔ ꯗꯔꯀꯥꯔ ꯑꯣꯏꯕꯣꯏꯅ ꯈꯜꯂꯦ
ꯑꯩꯈꯣꯏ ꯑꯃꯗꯤ ꯄꯨꯟꯁꯤꯜꯂꯒ ꯍꯥꯏꯗꯤ ꯌꯥꯝ ꯒ꯭ꯌꯥꯟ ꯇꯥꯔꯦ ꯍꯥꯏꯕꯒꯤ ꯋꯥ ꯅꯠꯇꯕ ꯇꯨꯡꯒꯤ ꯈꯜꯂꯒ ꯐꯖꯅ ꯑꯦꯋꯥꯔꯅꯦꯁ ꯗ꯭ꯔꯥꯏꯕ ꯑꯃ ꯆꯠꯊꯕ ꯑꯍꯟ ꯑꯉꯥꯡꯗꯒꯤ ꯍꯧꯔꯛꯒ ꯃꯥꯅ
ꯀꯩꯔꯣꯜ ꯂꯩꯀꯥꯏꯗꯒꯤ ꯐꯖꯅ ꯍ ꯇꯥꯔꯒꯗꯤ ꯃꯁꯤꯁꯦ ꯑꯗꯨꯝ ꯄꯥꯛꯁꯟꯅ ꯑꯗꯨꯝ ꯇꯧꯕ ꯉꯝꯒꯅꯤ ꯍꯥꯏꯖꯔꯤꯕ
ꯏꯟꯚꯥꯏꯔꯣꯟꯃꯦꯟ ꯗꯦ ꯈꯛꯇ ꯏꯟꯚꯥꯏꯔꯣꯟꯃꯦꯟ ꯗꯦꯗ ꯈꯛꯇ ꯎ ꯃꯥꯅꯦ ꯑꯗꯨꯗꯤ ꯐꯔꯛ ꯇꯥꯏꯌꯦꯕ
ꯃꯤ ꯆꯍꯨꯝꯒ ꯍꯨꯝꯐꯨ ꯃꯉꯥꯅꯤ ꯂꯩꯔꯤꯕꯅꯤ ꯏꯟꯚꯥꯏꯔꯣꯟꯃꯦꯟ ꯗꯦꯁꯤ ꯈꯛꯇ ꯅꯨꯃꯤꯠꯇꯨ ꯈꯛꯇ ꯎ ꯊꯥꯔꯒ ꯅꯨ ꯆꯍꯨꯝꯒ ꯍꯨꯝꯐꯨ ꯃꯔꯤꯗꯨꯗ ꯎ ꯌꯥꯟꯊꯟ ꯇꯥꯔꯒꯗꯤ ꯀꯥꯟꯅꯗꯦ ꯍꯥꯏꯖꯔꯤꯕ
ꯄꯣꯠꯇꯨ
ꯍꯣꯏ ꯄꯣ ꯇ ꯀꯩꯅꯣꯝ ꯍꯥꯏꯗꯤ ꯀꯩꯅꯣꯝ ꯏꯁꯣꯏ ꯁꯣꯏꯔꯦꯕ
ꯃꯣꯏ ꯃꯣꯏꯅ ꯀꯩꯕ ꯎꯗꯨꯗꯤ ꯑꯥ ꯆꯍꯤ ꯆꯍꯤ ꯌꯥꯝ ꯌꯥꯝꯕ ꯎ ꯉꯥꯛꯇꯅꯦꯕ
ꯃꯥꯅ ꯍꯣꯏ ꯌꯥꯝ ꯐꯔꯦ ꯃꯥꯅ ꯎ ꯃꯤ ꯑꯃꯅ ꯎ ꯑꯃ ꯊꯥꯔꯝꯃꯤ ꯀꯛꯑ ꯃꯇꯨꯡꯗ ꯅꯨꯃꯤꯠꯇꯨꯗꯒꯤ ꯅꯣꯡꯉꯥꯟꯕꯗꯒꯤ ꯎꯗꯨ ꯁꯤꯈꯔꯕ ꯁꯤꯗ꯭ꯔꯤꯕ ꯏꯁꯤꯡ ꯆꯥꯏꯕꯤꯕ ꯈꯣꯠꯄ ꯑꯃ ꯑꯝꯇ ꯌꯦꯡꯉꯣꯏꯕ ꯁꯦꯡꯅ ꯍꯥꯏꯕꯗ
ꯃꯥꯅꯦ ꯑꯗꯨꯁꯨ ꯆꯨꯝꯃꯦ ꯑꯗꯒꯤ ꯎ ꯋꯥꯏꯁꯦ ꯍꯧꯅꯕ ꯍꯣꯠꯅꯕꯗ ꯆꯍꯤ ꯀꯌꯥ ꯆꯪꯏ ꯌꯥꯝꯗꯕꯤꯗ ꯆꯍꯤ ꯍꯥꯏꯗꯤ ꯎ ꯑꯃꯅ ꯃꯄꯨꯡ ꯐꯥꯅ ꯆꯥꯎꯅꯕ ꯍꯣꯠꯅ ꯆꯍꯤ ꯑꯃꯗꯒꯤꯅ ꯆꯍꯤ ꯑꯃꯗꯒꯤꯅ ꯑꯍꯨꯝ ꯐꯥꯎ ꯑꯗꯨꯝ ꯆꯪꯉꯤꯕꯅꯦꯕ ꯈꯤꯇꯪ ꯆꯥꯎꯕꯁꯦ ꯍꯥꯏꯗꯤ ꯍꯥꯏꯗꯤ ꯃꯁꯥ ꯃꯊꯟꯇ ꯍꯥꯏꯗꯤ ꯍꯤꯡꯕ
ꯑꯗꯣꯝꯅ ꯐꯖꯅ ꯅꯨꯡꯁꯤꯠ ꯅꯨꯡꯁꯥꯥꯁ ꯈꯥꯡꯕ ꯉꯝꯃꯦ ꯈꯣꯠꯂꯦ ꯍꯥꯏꯁꯦ ꯆꯍꯤ ꯑꯅꯤ ꯑꯍꯨꯝꯗꯤ
ꯆꯞ ꯃꯥꯟꯅꯩ ꯁꯤꯅꯗꯤ ꯑꯗꯨꯝ ꯃꯥꯂꯦꯝꯒꯤ
ꯃꯔ ꯈꯟꯖꯠ ꯑꯗꯨ ꯈꯟꯖꯠ ꯑꯃꯨꯛ ꯀꯥꯏꯔꯛꯄ ꯇꯥꯕꯅꯦ ꯍꯥꯏꯅꯤ ꯈꯔ ꯑꯃꯅ ꯃꯥꯂꯦꯝꯒꯤ ꯈꯜ ꯀꯥꯏꯔꯦ ꯑꯗꯨ ꯑꯗꯥ ꯑꯗꯨꯝ
ꯇꯦꯁ ꯑꯃꯨꯛ ꯇꯧꯅꯤ ꯁꯨꯝ ꯅꯥꯀꯟꯗ ꯊꯣꯛꯄ ꯑꯃ ꯇꯧꯔꯝꯒꯅꯤ ꯑꯗꯩ ꯑꯃꯨꯛ ꯂꯥꯎꯕ ꯈꯛꯇꯅꯁꯨ ꯌꯥꯗꯦ ꯊꯕꯛ ꯑꯣꯏꯅ ꯇꯧꯗ꯭ꯔꯒꯗꯤ ꯅꯠꯇ꯭ꯔꯥ ꯆꯤꯟꯗ ꯉꯥꯡꯕ ꯈꯛꯇꯅꯗꯤ ꯌꯥꯗꯦꯗꯣ ꯍꯥꯏꯗꯤ ꯊꯕꯛ ꯑꯣꯏꯅ ꯄꯥꯡꯊꯣꯛꯇ ꯇꯥꯔꯒꯗꯤ ꯑꯗꯩ ꯑꯃꯨꯛ ꯍꯧꯖꯤꯛꯅ ꯑꯃꯨꯛ ꯌꯥꯝ ꯌꯥꯝꯅ ꯂꯨꯔꯤꯕ ꯍꯥꯏꯇꯥꯔꯦ꯫ ꯂꯩꯔꯤꯕ ꯖꯒꯥꯁꯦ ꯃꯤ ꯂꯩꯐꯝꯐꯥꯎ ꯀꯣꯟꯅꯔꯛꯇ꯭ꯔꯦꯅ ꯃꯤ ꯂꯩꯐꯝꯐꯥꯎ ꯀꯣꯟꯅꯔꯛꯇ꯭ꯔꯦ ꯑꯗꯨꯅ ꯍꯥꯏꯗꯤ
ꯎꯃꯪ ꯀꯣꯛꯊꯣꯛꯄ ꯇꯧꯔꯑꯦ
ꯀꯣꯛꯊꯣꯂꯛꯑꯦ ꯑꯗꯒꯤ ꯊꯥꯐꯝꯁꯨ ꯑꯃꯨꯛ ꯂꯩꯁꯤꯜꯂꯛꯇꯕ ꯇꯧꯔꯤꯁꯦ ꯌꯨꯝ ꯇꯥꯟꯅꯕ ꯃꯤ ꯂꯩꯐꯝ ꯂꯥꯏꯔꯤꯛ ꯇꯝꯃꯤꯟꯅ ꯁꯨꯝ ꯀꯣꯀꯊꯣꯛꯂꯦ ꯁꯨꯝ ꯀꯣꯛꯊꯣꯛꯂꯦ ꯀꯣꯛꯊꯣꯛꯂꯛ ꯃꯇꯨꯡꯗꯗꯤ ꯑꯃꯨꯛ ꯎꯗꯣ ꯃꯨꯛ ꯊꯥꯒꯦꯅ ꯊꯥꯕꯝ ꯂꯩ ꯇꯕ꯫
ꯄ꯭ꯂꯦꯟ ꯑꯣꯏꯕ ꯖꯒꯥꯁꯤ ꯑꯃꯨꯛ ꯀꯣꯛꯊꯣꯔꯛꯑꯦ ꯐꯖꯅ ꯄ꯭ꯂꯦꯟꯁꯤꯕꯨ ꯂꯩꯁꯤꯜꯂꯛꯇ꯭ꯔꯦ ꯑꯗꯨꯅ ꯆꯤꯡꯁ ꯑꯃꯨꯛ ꯀꯣꯛꯊꯣꯔꯛꯑꯦ꯫
ꯀꯣꯛꯄ ꯍꯧꯔꯦ ꯆꯤꯡꯒꯤ ꯀꯣꯛꯊꯣꯔꯛꯑꯝꯅꯤꯅ ꯍꯥꯏꯗꯤ ꯅꯣꯡꯁꯤꯡ ꯇꯥꯕ ꯃꯇꯝꯗ ꯂꯝꯕꯤꯗ ꯑꯀꯥꯏꯕ ꯄꯤꯔꯦꯗꯣ ꯆꯠꯊꯣꯛ ꯆꯠꯁꯤꯟꯗ ꯆꯤꯡ ꯅꯤꯡꯈꯥꯏꯕ ꯑꯃ ꯑꯃ ꯃꯌꯥꯝ ꯇꯧꯔꯦ ꯑꯗꯒꯤ ꯑꯃꯨꯛ ꯏꯁꯤꯡꯗꯣ ꯎꯅ ꯐꯥꯖꯤꯜꯂꯒ ꯊꯝꯒꯗꯕ ꯏꯁꯤꯡꯗꯣ ꯐꯥꯖꯤꯟꯗ꯭ꯔꯦ ꯇꯥꯔꯅ ꯑꯗꯨꯅꯁꯨ ꯏꯆꯥꯎꯕ ꯑꯃꯨꯛ ꯏꯁꯤꯡ ꯏꯆꯥꯎꯕ ꯑꯃꯨꯛ ꯊꯣꯛꯍꯜꯂꯦ ꯅꯣꯡ ꯈꯤꯇꯪ ꯇꯥꯕ ꯏꯁꯤꯡ ꯏꯆꯥꯎꯕ ꯑꯃꯨꯛ ꯊꯣꯛꯂꯛꯑꯦ
ꯅꯨꯡꯁꯥꯁꯨ ꯂꯣꯏ ꯁꯝꯅꯔꯤꯕꯅꯦꯕ ꯍꯥꯏꯗꯤ ꯅꯣꯡꯖꯨ ꯊꯥ ꯑꯣꯏꯒꯦꯔꯥ ꯀꯥꯂꯦꯟꯊꯥ ꯑꯣꯏꯒꯦꯔꯥ ꯄꯨꯂꯞ ꯊꯝꯅꯔꯤꯕꯅꯦ
ꯊꯝꯅꯔꯤꯕꯅꯦꯕ ꯑꯃ ꯁꯣꯏꯕꯗ ꯑꯃꯁꯤꯁꯨ ꯃꯥꯅꯤ ꯃꯥꯅꯦ ꯃꯥꯅꯦ ꯏꯀꯣ ꯁꯤꯁꯇꯦꯝ ꯍꯥꯏ ꯇꯥꯔꯦ ꯏꯪꯂꯤꯁꯇ ꯍꯥꯏꯔꯒꯅ ꯑꯃꯨꯛ꯫
ꯇꯥꯔ ꯀꯥꯟꯗ ꯆꯨꯞꯁꯤꯜꯍꯧꯒꯗꯕ
ꯀꯥꯏꯔꯛꯄꯗꯨꯃꯛ ꯑꯗꯨ ꯉꯝꯅ
ꯆꯨꯞꯁꯤꯜꯍꯒ ꯗꯥꯕ ꯎ ꯋꯥ ꯃꯈꯩꯗꯣ ꯀꯛꯊꯠꯂꯝꯕꯅꯤ ꯏꯁꯤꯡꯗꯣ ꯂꯣꯏꯅ ꯂꯩꯅꯥꯥꯡ ꯀꯩꯒ ꯂꯩꯕꯥꯛ ꯛꯇ ꯇꯦꯟꯗ ꯄꯥꯏꯊꯔꯦ ꯇꯨꯔꯦꯜꯗꯕꯨꯗꯤ ꯆꯥꯎꯊꯣꯛꯑꯗꯤ ꯌꯥꯗꯦꯗꯣ ꯑꯗꯨꯅ ꯑꯗꯨꯝ ꯐꯨꯁꯤꯜꯂꯛꯄꯗꯨꯅ ꯑꯗꯨꯝ ꯈꯤꯇꯪ ꯅꯣꯡ ꯅꯤꯅꯤꯗꯡ ꯇꯗ ꯑꯗꯨ ꯏꯔꯥ ꯌꯥꯅ ꯏꯁꯤꯡ ꯆꯥꯎꯋꯦꯕ
ꯃꯥꯅꯤ ꯃꯥꯅꯤ ꯑꯗꯒꯤ ꯃꯤ ꯃꯈꯩꯁꯤꯁꯨ ꯚꯥꯠ ꯇꯥꯃꯟꯗꯦ ꯏꯁꯤꯡ ꯏꯆꯥꯎꯕ ꯍꯥꯏꯔꯒ ꯍꯥꯏꯗꯤ ꯃꯁꯥ ꯃꯁꯥꯒꯤ ꯃꯁꯥ ꯃꯁꯥꯒꯤ ꯌꯨꯝ ꯁꯥꯔꯤꯀꯥꯟꯗ ꯃꯁꯥ ꯃꯁꯥꯒꯤ ꯂꯝ ꯈꯣꯞꯆꯤꯟꯅꯔꯤꯀꯥꯟꯗ ꯏꯁꯤꯡ ꯆꯦꯟꯐꯝ ꯅꯥꯂꯥ ꯇꯨꯔꯦꯜ ꯈꯣꯡꯕꯥꯅꯆꯤꯡꯕꯗꯤ ꯐꯖꯅ ꯊꯝꯃꯔꯣꯏ ꯄꯤꯁꯤꯛ ꯄꯤꯁꯤꯛ ꯄꯤꯛꯅ ꯍꯥꯏꯗꯤ ꯅꯣꯡ ꯈꯔ ꯇꯥꯛꯔꯄꯗꯗꯤ ꯁꯍꯔꯗꯁꯨ ꯃꯉꯥꯏꯔꯦ ꯏꯁꯤꯡ ꯏꯆꯥꯎꯔꯤꯁꯤꯅꯤ ꯑꯗꯨꯝ ꯂꯥꯏꯗꯨ ꯐꯖꯅ ꯂꯩꯇ꯭ꯔꯃꯤꯅꯀꯣ
ꯅꯥꯂꯥꯗꯨꯁꯨ ꯑꯩꯒꯤ ꯅꯂꯥ ꯅꯪꯒꯤ ꯅꯂꯥ ꯍꯥꯏꯔꯒ ꯑꯃꯨꯛ ꯈꯥꯏꯗꯣꯛꯏ ꯃꯤꯗꯣ
ꯍꯣꯏ ꯍꯣꯏ ꯂꯝꯁꯦ ꯑꯗꯨꯝ ꯈꯣꯞꯆꯤꯟꯅꯕꯅꯤꯅ
ꯀꯣꯁꯤꯟ ꯂꯩꯕꯤꯅꯤꯂ ꯅꯥꯂꯥ ꯍꯥꯏꯁꯨ ꯐꯠꯇꯕ ꯍꯥꯎꯗꯤ ꯆꯦꯟꯐꯝꯅꯤ ꯑꯗꯨꯇꯕꯨ ꯑꯩꯒꯤ ꯅꯪꯒꯤꯅꯦ ꯑꯃꯨꯛ ꯈꯥꯏꯗꯛꯏꯅꯦ ꯅꯪꯒꯤ ꯖꯒꯥꯗꯨ ꯐꯖꯅ ꯁꯦꯝꯃꯣ ꯑꯩ ꯖꯒꯥꯗ ꯐꯖꯅ ꯁꯦꯝꯒꯦ ꯑꯃꯨꯛ ꯇꯧꯅꯔꯤꯅꯤ ꯒꯌ꯭ꯥꯟ ꯇꯥꯗꯦ ꯃꯤ ꯑꯣꯏꯕꯁꯦ ꯃꯤꯕꯁꯦ ꯄꯨꯔꯥ
ꯃꯤꯌꯣꯏ ꯃꯤꯌꯣꯏꯕ ꯍꯥꯏꯁꯦ ꯕꯔꯥ ꯍꯥꯏꯗꯤ ꯀꯔꯤ ꯍꯥꯏꯅꯤ ꯍꯥꯏ ꯍꯥꯏꯃꯟꯕꯗ ꯊꯣꯛꯑꯔꯣꯏ ꯍꯥꯏ
ꯍꯥꯏꯕꯗꯨꯗꯨ ꯊꯣꯛꯑꯔꯣꯏ
ꯁꯤꯅ ꯌꯨꯝ ꯌꯨꯝꯗꯒꯤ ꯃꯥꯅꯤ ꯃꯥꯅꯦ ꯁꯤꯅ ꯌꯨꯝ ꯌꯨꯝꯗꯒꯤ ꯈꯔ ꯍꯥꯏꯗꯤ ꯅꯍꯥ ꯑꯣꯏꯕꯁꯤꯡ ꯍꯥꯏꯗꯤ ꯃꯃꯥ ꯃꯄꯥ ꯑꯣꯏꯕꯁꯤꯡꯅ ꯈꯔ ꯈꯔ ꯇꯥꯛꯄꯤꯔꯒ ꯇꯥꯛꯄꯤ ꯇꯝꯕꯤꯔꯛꯑꯒ ꯁꯤ ꯑꯌꯥꯝꯕꯅ ꯌꯨꯝꯗꯒꯤ ꯍꯧꯔꯛꯏꯕꯅꯦ ꯍꯥꯏꯖꯔꯤꯕ ꯍꯥꯏꯗꯤ ꯌꯨꯝꯒꯤ ꯏꯃꯨꯡ ꯍꯥꯏꯁ ꯌꯨꯝꯒꯤ ꯏꯃꯨꯡꯗꯒꯤ ꯇꯥꯛꯂꯛꯀꯗꯧꯔꯤꯕꯅꯤ ꯁꯤ ꯃꯌꯥꯝꯁꯦ ꯁꯤ ꯇꯧꯕ ꯐꯩ ꯁꯤ ꯇꯧꯕ ꯐꯠꯇꯦ ꯎ ꯊꯥꯎ ꯅꯠꯇ꯭ꯔꯁꯨ ꯑꯦ ꯁꯨꯃꯥꯏ ꯁꯨꯃꯥꯏꯅ ꯇꯧꯗꯅ ꯁꯤ ꯇꯧꯕ ꯐꯕꯗꯤ ꯐꯠꯇꯦ ꯁꯤ ꯌꯨꯝꯗꯒꯤ ꯇꯥꯛꯂꯛꯇꯣꯏꯅꯤ ꯉꯥꯛꯇꯅꯤ ꯏꯃꯨꯡꯗꯨꯅ ꯁꯣꯏꯔꯛ ꯇꯥꯔꯗꯤ ꯐꯅꯌꯥꯝ ꯁꯣꯁꯥꯏꯇꯤꯗꯣ ꯆꯥꯎꯈꯠꯄ ꯉꯝꯃꯣꯏ ꯍꯥꯏꯖꯔꯤꯕ
ꯏꯁꯥ ꯏꯁꯥꯒꯤ ꯃꯈꯥ ꯄꯣꯜꯔꯛ ꯏꯁꯥ ꯍꯥꯏꯗꯤ ꯑꯩꯒꯤ ꯂꯣꯏꯅꯔꯤꯕ ꯏꯃꯥꯟꯅꯕꯗꯒꯤ ꯑꯣꯏꯔ ꯏꯃꯥꯟꯅꯕ ꯂꯣꯏꯅꯔꯛꯄ ꯍꯥꯏꯁꯤꯅ ꯈꯔ ꯆꯥꯎꯈꯠꯂꯛꯄꯩ ꯋꯥ ꯑꯣꯏꯗ꯭ꯔꯦ
ꯃꯥꯅꯤ ꯃꯥꯅꯤ ꯑꯗꯨ ꯃꯔꯨꯞ ꯃꯇꯝꯗꯤ ꯍꯦꯟꯗꯣꯛ ꯂꯩꯔꯝꯃꯦ ꯐꯅꯌꯥꯝ ꯊꯝꯃꯁꯤ ꯃꯔꯨ ꯈꯤꯇꯪ ꯑꯃꯨꯛ ꯇꯧ ꯇꯧ ꯇꯧꯔꯁꯦ꯫
ꯑꯣ ꯑꯩꯁꯨ ꯃꯤ ꯀꯧꯔꯛꯑꯦ ꯁꯤꯗ ꯑꯩ ꯊꯕꯛ ꯑꯔꯨꯕ ꯑꯃ ꯂꯥꯛꯇꯅ ꯐꯖꯅ ꯋꯥꯔꯤ ꯁꯥꯟꯅꯔꯁꯤ ꯍꯌꯦꯡ